ꯍꯜꯂꯣ
ꯇꯥꯏ ꯇꯥꯏ
ꯑꯣ ꯚꯥꯏ ꯅꯪ ꯍꯣꯁꯇꯦꯜꯗ ꯍꯜꯂꯛꯑꯕ ꯀꯃꯥꯏꯅ ꯇꯧꯔꯒꯦ?
ꯑꯣ ꯑꯩ ꯍꯜꯂꯛꯇ꯭ꯔꯤꯌꯦ ꯌꯨꯝꯗ ꯂꯩꯔꯤꯌꯦ ꯅꯪ ꯀꯩꯀꯩ ꯄꯣꯔꯛꯑꯣ ꯍꯥꯏꯅꯣ?
ꯄꯣꯔꯛꯄꯒꯤꯅ ꯇꯦꯟꯅ ꯍꯥꯏꯗꯤ ꯅꯪꯗꯣ ꯂꯥꯛꯑꯕ ꯑꯣꯏꯗꯤ ꯅꯨꯡꯗꯥꯡ ꯋꯥꯏꯔꯝ ꯑꯣꯏꯁꯜꯂꯛꯄꯁꯤꯗ ꯋꯥꯛꯀꯤꯡ ꯆꯠꯂꯨꯁꯦꯔꯅ ꯍꯥꯏꯒꯦꯅ ꯇꯧꯔꯛꯏꯕ꯫
ꯑꯩ ꯂꯥꯛꯇ꯭ꯔꯤꯌꯦ ꯍꯌꯦꯡꯕꯨꯗꯤ ꯀꯥꯔꯛꯑꯅꯤꯌꯦ
ꯏꯃꯥꯟꯅꯗꯤ ꯋꯥꯛꯀꯤꯡ ꯆꯨꯏꯌꯦ ꯍꯥꯡꯈ꯭ꯔꯦ ꯍꯧꯖꯤꯛꯄꯨꯗꯤ ꯆꯨꯔꯝꯕꯅꯦ ꯉꯁꯥꯏꯉꯩꯗꯤ ꯑꯗꯣ ꯏꯃꯥꯟꯅꯕꯤ ꯑꯃ ꯂꯩꯍꯧꯕꯗꯣ ꯃꯥ ꯑꯦꯛꯖꯥꯝ ꯊꯥꯕ ꯂꯩꯍꯧꯋꯤꯗꯅ ꯑꯩ ꯊꯪꯅꯕ ꯀꯥꯗꯣ ꯑꯩꯒꯣ ꯍꯥꯏꯗꯤ ꯑꯩ ꯊꯪꯅꯕ ꯀꯥꯒꯤ ꯑꯣꯄꯣꯖꯤꯠꯀꯤꯗꯣ
ꯎꯝ
ꯈꯔꯅ ꯅꯣꯏꯕꯤ ꯏꯃꯥꯟꯅꯕꯤ ꯑꯃ ꯂꯩꯕꯗꯣ
ꯈꯪꯉꯦ ꯈꯪꯉꯦ
ꯑꯗꯨꯗꯣ ꯃꯥꯗꯣ ꯁꯨꯝ ꯋꯥꯛꯀꯤꯡ ꯆꯠꯂꯨꯁꯦꯔꯥꯅ ꯏꯕꯥꯟꯅꯤ ꯁꯨꯝ ꯍꯥꯏꯅꯔꯝꯕ ꯇꯧꯐꯝ ꯈꯪꯗꯕꯒꯤ ꯑꯗꯣ ꯁꯨꯝ ꯀꯥ ꯃꯅꯨꯡꯗ ꯁꯨꯝ ꯂꯩꯕꯒꯤ ꯐ꯭ꯔꯦꯁ ꯑꯣꯏꯗꯦꯗꯅ ꯎꯝ
ꯑꯝ ꯍꯌꯦꯡꯕꯨꯗꯤ ꯂꯥꯛꯑꯗꯕ ꯑꯩ ꯂꯧꯒꯤ ꯀꯩꯒꯤ ꯈꯔ ꯍꯧꯖꯤꯛꯀꯥꯟꯗꯣ ꯊꯕꯛ ꯆꯤꯟꯕꯒꯤ ꯌꯨꯝꯗ ꯂꯩꯇꯦ ꯌꯥꯗꯦ ꯅꯣꯡꯅꯤ ꯂꯩꯊꯒꯣꯅ ꯂꯩꯔꯝꯃꯤꯅꯦ ꯑꯩꯁꯦ
ꯑꯗꯨ ꯅꯪ ꯂꯥꯛꯕꯣꯏꯗꯤ ꯋꯥꯛꯀꯤꯡ ꯆꯠꯂꯨꯁꯦ ꯍꯥꯏꯒꯦ ꯇꯧꯕꯅꯦ ꯑꯗꯨ ꯍꯥꯏꯔꯒ ꯀꯤꯍꯣꯝꯗꯤ ꯑꯩꯈꯣꯏꯔꯣꯝꯗ ꯍꯣꯡꯉꯝꯒꯅꯤꯗꯅ
ꯑꯧ ꯍꯣꯡꯍꯝꯒꯅꯤ ꯊꯥꯐꯝ ꯑꯣꯏꯕꯅꯤꯅꯕꯀꯣ
ꯎꯝ ꯑꯗꯨ ꯀꯥꯍꯣꯝꯁꯦ ꯁꯤꯗꯗꯤ ꯆꯥꯝꯃꯩ ꯑꯍꯨꯝ ꯑꯗꯨꯃꯥꯏꯅꯗꯤ ꯇꯧꯋꯦ ꯍꯥꯏꯕꯅꯦꯕ
ꯎꯝ
ꯑꯗꯨ ꯈꯪꯗꯦ ꯆꯥꯅꯤꯡꯉꯤꯅꯦ ꯀꯤꯍꯣꯝ ꯄꯜꯂꯒ ꯍꯥꯏꯗꯤ ꯀꯤꯍꯣꯝ ꯐꯖꯅ ꯈꯣꯛꯑꯒ ꯆꯤꯂꯤ ꯄꯥꯎꯗꯔ ꯈꯔ ꯍꯥꯞꯄ ꯊꯣꯏꯗꯤꯡ ꯑꯁꯨꯕꯒ ꯍꯥꯞꯄꯒꯀꯣ ꯐꯖꯅ ꯏꯁꯀ꯭ꯋꯥꯔꯒꯤ ꯇꯥꯏꯞꯇ ꯀꯥꯛꯑꯒ ꯆꯥ ꯍꯥꯎꯗꯧ ꯃꯥꯜꯂꯦ
ꯂꯩꯔꯛꯀꯦ ꯑꯗꯨꯗꯤ ꯑꯩ ꯂꯥꯛꯄꯗ ꯅꯪ ꯆꯥꯅꯤꯡꯉꯗꯤ
ꯂꯩꯔꯛꯑꯣ ꯅꯪ ꯄꯨꯔꯛꯄ ꯐꯔꯛ ꯇꯥꯔꯣꯏꯗꯕ ꯑꯣꯏꯗꯤ
ꯑꯣ ꯑꯗꯨꯝ ꯌꯥꯅꯤꯗ ꯑꯩ ꯌꯥꯅꯕ ꯑꯗꯨꯝ ꯄꯣꯔꯛꯀꯦ ꯑꯗꯣ ꯌꯥꯗ꯭ꯔꯒꯁꯨ ꯑꯩ ꯒꯦꯠꯇ ꯅꯪ ꯂꯥꯏꯟꯗ ꯂꯥꯛꯑꯒꯁꯨ ꯅꯪꯗꯣ ꯑꯗꯨꯝ ꯉꯥꯏꯍꯟꯂꯝꯕ ꯌꯥꯏꯗꯅ ꯄꯣꯠ ꯆꯩꯩ ꯌꯥꯝꯃꯥꯗꯤ
ꯌꯥꯏ
ꯎꯝ
ꯑꯗꯨꯕꯨꯗꯤ ꯑꯗꯨꯝ ꯅꯪꯅ ꯂꯥꯛꯑꯦ ꯌꯧꯔꯛꯇꯣꯔꯦ ꯍꯥꯏꯔꯗꯤ ꯑꯩ ꯑꯗꯨꯝ ꯊꯣꯛꯂꯛꯄ ꯌꯥꯏꯅ
ꯍꯣꯏꯅꯦ ꯊꯝꯆꯦꯠ ꯊꯝꯕꯥꯜ ꯄꯥꯟꯕ ꯃꯇꯝꯁꯨ ꯑꯣꯏꯔꯦ ꯑꯁ ꯈꯣꯏꯗꯣ ꯊꯥꯏꯅ ꯍꯤꯒ ꯇꯣꯡꯉꯒ ꯄꯥꯠꯇ ꯆꯠꯄꯗꯣ ꯅꯨꯡꯉꯥꯏꯕꯅꯤꯅꯦ
ꯅꯨꯡꯉꯥꯏꯕꯅꯤꯅꯦ ꯐꯣꯇꯣꯒ ꯀꯥꯞꯄꯗꯣ
ꯑꯗꯨꯅꯦ
ꯍꯧꯖꯤꯛꯀꯥꯟ ꯐꯪꯗ꯭ꯔꯦ ꯆꯥꯎꯔꯛꯄꯩ ꯃꯇꯨꯡ ꯏꯟꯅ ꯂꯣꯏ ꯂꯥꯞꯅꯔꯦ ꯑꯩ ꯑꯩꯒꯤ ꯇꯧꯅꯕ ꯍꯣꯠꯅꯔꯛꯄ
ꯃꯥꯅꯦ ꯊꯕꯛꯇꯩ ꯀꯩꯗꯩ ꯑꯃ ꯑꯃ ꯉꯝꯅꯕ ꯊꯧꯅꯕꯗꯣ ꯃꯤ ꯏꯟꯃꯥꯟ ꯇꯥꯗ꯭ꯔꯦ ꯇꯧꯏꯁꯦ
ꯑꯗꯨꯗꯩ ꯑꯩꯅ ꯉꯥꯍꯥꯟꯃꯨꯛ ꯅꯪ ꯁꯥꯔꯇꯤꯐꯤꯀꯦꯠꯀꯤ ꯁꯥ ꯂꯧ ꯆꯠꯄꯗꯣ ꯑꯗꯨ ꯆꯠꯇ꯭ꯔꯤꯕꯣ ꯍꯧꯖꯤꯛꯐꯥꯎ
ꯆꯠꯇ꯭ꯔꯤꯌꯦ ꯑꯗꯣ ꯆꯠꯄꯁꯦ ꯑꯗꯨꯝ ꯐꯔꯛ ꯇꯥꯗꯅ ꯏꯃꯥꯟꯅꯕꯤ ꯑꯃꯗꯨ ꯍꯧꯅꯕꯅꯦ ꯑꯗꯣ ꯃꯥꯗꯣ ꯁꯨꯝ ꯐꯔꯛ ꯑꯗꯣ ꯃꯣꯏꯗꯣ ꯀꯣꯂꯦꯖꯇꯣ ꯁꯨꯇꯤ ꯊꯥꯗꯣꯛꯈꯤꯕꯒꯤ ꯍꯧꯖꯤꯛ ꯁꯝꯃꯔ ꯚꯦꯀꯦꯁꯟ ꯊꯥꯔꯤꯕ ꯃꯥꯜꯂꯦꯕ
ꯎꯝ
ꯑꯗ ꯂꯥꯛꯄꯁꯤ ꯅꯪꯗ꯭ꯔꯦ ꯑꯗꯣ ꯑꯩ ꯄꯥꯎ ꯐꯥꯎꯅꯔꯒ ꯀꯅꯥ ꯀꯅꯥ ꯑꯩꯅ ꯑꯗꯨꯗ ꯂꯥꯛꯑꯒꯁꯨ ꯑꯉꯥꯡꯈꯩ ꯀꯣꯂꯦꯖ ꯆꯠꯄ ꯈꯛꯇ ꯂꯧꯕ ꯌꯥꯔꯒꯗꯤ ꯂꯧꯔꯛꯑꯣꯅ ꯍꯥꯏꯔꯒ ꯌꯦꯡꯒꯦ ꯑꯗꯨꯃꯥꯏꯅ ꯑꯗꯣ ꯃꯤ ꯑꯔꯥꯛꯄ ꯑꯃꯗ ꯑꯗꯨꯝ ꯄꯤꯈꯠꯂꯛꯄ ꯌꯥꯏꯗꯅ ꯆꯦꯗꯨꯗꯤ
ꯌꯥꯏ ꯑꯩꯅ ꯈꯜꯂꯤꯁꯤꯅ ꯍꯥꯏꯗꯤ ꯊꯨꯅ ꯂꯧꯔꯒꯗꯤ ꯍꯧꯖꯤꯛꯀꯥꯟꯁꯦ ꯍꯥꯏꯗꯤ ꯕꯣꯠ ꯇꯧꯔꯛꯇ꯭ꯔꯦꯕꯀꯣ ꯑꯗꯨꯗꯨꯒꯤ ꯊꯕꯛꯇꯣ ꯆꯤꯟꯅꯔꯛ ꯑꯗꯨꯕ ꯑꯗꯨ ꯑꯗꯨ ꯃꯃꯥꯡꯗ ꯂꯧꯅꯤꯡꯕ
ꯕꯣꯠꯁꯤ ꯀꯔꯝ ꯀꯥꯟ ꯇꯥꯒꯦ
ꯚꯣꯠꯁꯦ ꯑꯥꯒꯁ ꯁꯦꯞꯇꯦꯝꯕꯔ ꯁ꯭ꯋꯥꯏꯗ ꯇꯧꯒꯦ ꯍꯥꯏꯔꯛꯑꯅꯦꯕ
ꯁꯦꯞꯇꯦꯝꯕꯔ
ꯎꯝ
ꯀꯨꯏꯗ꯭ꯔꯦꯅꯦ ꯑꯗꯨꯗꯤ ꯕꯣꯠ ꯑꯃ
ꯈꯣꯏꯗꯔꯦ ꯑꯗꯨꯁꯨ
ꯉꯔꯥꯡ ꯅꯍꯥꯟꯗ ꯑꯣꯏꯔꯕꯣꯏꯅꯤꯉꯤ ꯀꯃꯥꯏ ꯇꯧꯔꯤꯅꯣ ꯕꯣꯇꯁꯤꯕꯨ ꯑꯃꯨꯛ ꯌꯧꯁꯜꯂꯛꯑꯦ
ꯑꯗꯨꯅꯦ ꯌꯥꯝ ꯊꯨ ꯊꯨꯅ ꯌꯧꯁꯜꯂꯛꯇ꯭ꯔꯥ ꯈꯪꯍꯧꯗꯦꯅꯦ ꯆꯍꯤ ꯑꯃ ꯐꯥꯈꯤꯕꯁꯨ ꯈꯪꯍꯧꯗꯦ
ꯑꯗꯨꯅꯦ ꯆꯍꯤ ꯐꯥꯕꯒ ꯃꯥꯟꯗꯦ ꯍꯥꯏꯕ ꯀꯨꯏꯈꯤꯗ꯭ꯔꯤꯕꯣꯏꯅꯤꯡꯉꯦ
ꯑꯗꯨꯅꯦ ꯈꯪꯍꯧꯗꯦ ꯃꯇꯝꯁꯦ ꯖꯔ ꯖꯔ ꯍꯧꯈꯤ ꯁꯨꯝꯃꯍꯥꯏꯅ ꯈꯪꯍꯧꯗꯒꯨꯝ ꯆꯩꯁꯨ ꯁꯨꯝ ꯌꯥꯝꯈꯠꯂꯛꯄꯤꯅꯤꯗꯣ
ꯃꯥꯅꯦ ꯃꯥꯅꯤ ꯆꯍꯤꯒꯁꯦ ꯑꯉꯥꯡ ꯑꯣꯏꯔꯤꯀꯥꯟꯗꯗꯤ ꯁꯨꯡꯆꯠ ꯆꯠꯇꯕꯅꯦ ꯌꯥꯎꯁꯪ ꯑꯃꯗꯒꯤꯅꯦ ꯌꯥꯎꯁꯪ ꯑꯃ ꯉꯥꯏꯕꯁꯦ ꯑꯁ ꯋꯥꯕꯗ ꯋꯥꯕꯗ ꯑꯁꯦꯡꯕ ꯑꯗꯨꯏ ꯈꯨꯋꯥꯗꯣ ꯍꯧꯖꯤꯛꯁꯤꯅ ꯀꯃꯥꯏꯅ ꯇꯧꯔꯤꯅꯣ ꯃꯣꯏ ꯖꯔꯣ ꯖꯣꯔꯣ ꯖꯣꯔꯣ ꯀꯃꯥꯏꯅ ꯇꯧꯔꯤꯅꯣ ꯁꯤꯕꯣ ꯇꯜꯂꯦ ꯌꯥꯝ ꯑꯩꯗꯤ
ꯑꯗꯨꯅꯦ ꯆꯍꯤ ꯑꯃ ꯐꯥꯕꯁꯨ ꯈꯪꯍꯧꯗꯦ ꯍꯥꯏꯗꯤ ꯅꯣꯡꯃ ꯃꯇꯝ ꯅꯣꯡꯃ ꯍꯥꯏꯕꯁ ꯅꯍꯥꯟꯋꯥꯗꯤ ꯌꯥꯝꯅ ꯁꯥꯡꯕꯒꯤ ꯃꯇꯝꯅ ꯈꯟꯕꯅꯦꯕ ꯍꯧꯖꯤꯛꯁꯤꯅ ꯌꯥꯍꯧꯔꯛꯄꯒ ꯊꯕꯛ ꯀꯩꯀꯩ ꯇꯧꯕ ꯈꯣꯠꯄ ꯇꯧꯔ ꯐꯣꯟ ꯉꯥꯏꯍꯥꯛ ꯃꯦꯠꯄꯗꯨꯒ ꯄꯨꯡ ꯖꯔ ꯖꯔ ꯖꯔ ꯇꯥꯔ ꯅꯨꯡꯗꯥꯡ ꯍꯥꯏꯕ ꯃꯇꯝꯁꯦ ꯑꯗꯨꯝ ꯒ꯭ꯌꯥꯟ ꯇꯥꯔꯛꯄꯗ ꯑꯗꯨꯝ ꯇꯥ ꯂꯩꯔꯝꯃꯦ ꯅꯨꯡꯗꯥꯡ ꯒꯥꯁꯦ ꯇꯧꯔꯤꯁꯦ ꯒ꯭ꯌꯥꯟ ꯇꯥꯗꯦ
ꯎ ꯗꯦ ꯇꯔꯦ ꯊꯥꯏꯅ ꯋꯥꯒꯤꯕꯗꯨꯒ
ꯍꯣꯏ ꯅꯍꯥꯟꯋꯥꯏꯗꯤ ꯍꯥꯏ ꯍꯥꯏꯅ ꯑꯗꯨ ꯃꯇꯝꯗꯅ ꯍꯦꯟꯅ ꯀꯩꯅꯣ ꯇꯧꯅꯦꯕ ꯁꯥꯟꯅꯕ ꯈꯣꯠꯄ ꯃꯥꯔꯕꯜꯒ ꯁꯥꯟꯅꯗꯅ ꯈꯣꯠꯇꯅ ꯑꯗꯨꯗꯒꯤ ꯎꯂꯥꯎꯕꯤꯒ ꯁꯥꯟꯅꯗꯅꯥ ꯑꯦ ꯀꯥ ꯁꯣꯛꯀꯒꯁꯦ ꯁꯥꯟꯅꯗꯅ ꯇꯧꯔꯤꯅꯦꯕ ꯍꯧꯖꯤꯛꯁꯤꯅ ꯑꯗꯨꯗ ꯃꯇꯝꯗ ꯃꯌꯥꯝ ꯁ꯭ꯀꯨꯜ ꯆꯠꯄꯑꯣ ꯇꯨꯏꯁꯟ ꯆꯠꯄꯑꯣ ꯃꯇꯝꯗꯣ ꯌꯥꯝ ꯁꯥꯡꯕꯒꯤ ꯃꯇꯝ ꯈꯜꯂꯦꯕ ꯍꯧꯁꯤꯅꯥ ꯈꯪꯗꯦ ꯇꯨꯝ ꯍꯦꯛ ꯍꯧꯠꯂꯛꯄꯒ ꯄꯨꯡꯁꯦ ꯑꯗꯨꯝ ꯑꯥ ꯇꯥꯔꯝꯅꯤ ꯍꯧꯖꯤꯛꯁꯨ ꯍꯧꯖꯤꯛ ꯍꯥꯟꯅ ꯊꯦꯡꯕꯁꯤꯅ ꯊꯦꯡꯅ ꯍꯥꯏꯗꯤ ꯈꯪꯗꯦ ꯑꯗꯨꯝ ꯆꯥꯛ ꯇꯣꯛꯂꯛꯄꯒ ꯀꯩꯒ ꯑꯗꯨꯝ ꯄꯨꯡꯁꯦ ꯑꯗꯨꯝ ꯇꯔꯥꯃꯥꯊꯣꯏ ꯃꯈꯥꯏ ꯕꯥꯥꯔꯣ ꯁ꯭ꯋꯥꯏ ꯑꯗꯨꯝ ꯇꯨꯝꯃꯦꯕ ꯑꯗꯨ ꯇꯨꯝꯕꯁꯨ ꯌꯥꯗ꯭ꯔꯤꯕꯅꯤꯗꯣ ꯅꯪ ꯌꯥꯍꯧꯔꯛꯄꯗꯗꯤ ꯃꯤꯀꯄ ꯊꯣꯛꯂꯛꯄꯗꯤ ꯅꯤꯄꯥꯥꯟ ꯃꯈꯋꯥ ꯁꯋꯥꯏ ꯇꯔꯥ ꯂꯩꯔꯝꯃꯅꯤ ꯋꯥꯍꯧꯁꯤ ꯈꯨꯊꯦꯡ ꯑꯃ꯫
ꯈꯪꯗꯦ ꯏꯕꯦꯝ ꯀꯃꯥꯏꯅ ꯇꯧꯔꯤꯅꯣ ꯈꯪꯗꯦ ꯇꯨꯝꯕꯁꯨ ꯍꯧꯖꯤꯛꯀꯥꯟꯁꯦ ꯁꯨꯝ ꯁꯨꯝ ꯊꯦꯡꯒꯠꯂꯛꯑꯦ꯫ ꯊꯥꯏꯅ ꯇꯦꯟ ꯒ ꯊꯥꯏꯔꯤꯉꯩ ꯃꯇꯝꯗꯗꯤ ꯑꯍꯤꯡꯗ ꯍꯧꯒꯠꯂꯒ ꯇꯨꯏꯁꯟ ꯆꯠꯄꯅꯤ꯫
ꯎꯝ
ꯍꯧꯖꯤꯛꯁꯤꯅ ꯑꯁ ꯈꯪꯗꯦꯗ ꯊꯥꯏꯅ ꯃꯇꯝꯒ ꯌꯥꯝꯊꯤ ꯈꯦꯠꯅꯔꯦꯀꯣ ꯑꯩꯈꯣꯏꯁꯦ
ꯈꯦꯠꯅꯔꯦ ꯒꯌ꯭ꯥꯟ ꯇꯥꯗꯦ ꯈꯟꯖꯟꯂꯨꯔꯗꯤꯀꯣ ꯃꯇꯝꯖꯦ ꯄꯥꯝꯃꯨꯔꯦ ꯌꯥꯝꯅ ꯉꯥꯍꯥꯟꯋꯥꯏ ꯃꯇ ꯌꯥꯝ ꯃꯥꯡꯍꯟꯈꯤꯕꯗꯨꯒ ꯍꯥꯏꯔꯨꯔꯗꯤ ꯍꯧꯖꯤꯛꯁꯤꯅ ꯃꯇꯝꯁꯦ ꯁꯥꯡꯍꯟꯅꯤꯡꯕ ꯃꯇꯝꯁꯦ ꯁꯥꯡꯕ ꯌꯥꯔꯛꯇ꯭ꯔꯕꯅꯦꯕ ꯉꯥꯍꯥꯟꯋꯥꯏꯅ ꯍꯥꯏꯗꯤ ꯑꯉꯥꯡꯒꯤ ꯋꯥꯈꯜꯅꯤꯅꯀꯣ ꯀꯨꯝꯍꯩ ꯍꯔꯥꯎ ꯃꯇꯝꯁꯦ ꯌꯥꯝ ꯊꯨꯅ ꯌꯧꯍꯟꯅꯤꯡꯕꯤꯗꯤꯅꯦꯕ ꯅꯤꯡꯉꯣꯜ ꯆꯥꯛꯀꯧꯕꯒꯥꯛꯁꯦ꯫ ꯑꯗꯩ ꯃꯃꯥꯡꯅꯤꯉꯣꯜ ꯆꯥꯛꯀꯧꯕꯁꯤ ꯀꯨꯏꯗ꯭ꯔꯤ ꯕꯣꯏ ꯅꯤꯡꯉꯦꯕ꯫ ꯑꯗꯨ ꯑꯃꯨꯛ ꯌꯧꯁꯤꯜꯂꯛ ꯂꯩꯔꯝꯃꯦꯕ ꯆꯍꯤꯁꯦ ꯁꯨꯛꯈꯪ ꯈꯪꯍꯧꯗꯦ ꯍꯥꯏꯕ꯫
ꯈꯪꯍꯧꯗꯦ ꯑꯗꯨꯅꯤ ꯑꯉꯥꯡ ꯑꯣꯏꯔꯤꯉꯩ ꯃꯇꯝꯗꯣ ꯑꯣꯏꯅꯤꯡꯉꯤ ꯌꯧꯍꯟꯅꯤꯡꯗꯦ ꯑꯩ ꯁꯨꯝ ꯄꯥꯝ ꯄꯥꯝꯗ꯭ꯔꯦ ꯍꯧꯖꯤꯛ ꯑꯣꯏꯔꯤꯕ ꯃꯇꯝꯁꯤ꯫
ꯑꯩꯁꯨ ꯄꯥꯝꯗꯦ ꯍꯥꯏꯗꯤ ꯄꯨꯟꯁꯤꯁꯦ ꯍꯥꯏꯗꯤ ꯐꯤꯂꯝꯒꯤ ꯇꯥꯏꯞꯇ ꯑꯣꯏ ꯇꯔꯗꯤ ꯑꯩꯈꯣꯏꯅ ꯑꯣꯏꯍꯟꯉꯤꯕ ꯃꯇꯥꯡ ꯇꯥꯡꯀꯛꯇ ꯑꯣꯏ ꯇꯔꯗꯤ ꯃꯀꯣꯛꯇ ꯍꯧ ꯌꯥꯔꯗꯤꯀꯣ ꯑꯗꯨꯝ ꯔꯤꯃꯣꯠ ꯑꯃ ꯄꯥꯏꯔꯒ ꯖꯔ ꯆꯤꯡꯈꯠꯂꯒ ꯑꯉꯥꯡ ꯑꯣꯏꯔꯤꯉꯩꯗꯤ ꯑꯃꯨꯛ ꯍꯧꯔꯛꯑꯗꯤ ꯐꯖꯅ ꯁꯦꯝꯅꯤꯡꯉꯤ ꯏꯁꯥꯒꯤ ꯀꯦꯔꯤꯌꯔꯁꯦ ꯍꯥꯏꯗꯤ ꯅꯤꯡꯕ ꯊꯨꯡꯗ꯭ꯔꯦꯕ
ꯊꯨꯡꯗꯦ
ꯄꯥꯝꯖꯕꯅ ꯑꯃ ꯑꯗꯒꯤ ꯇꯧꯊꯣꯔꯛꯄꯅ ꯑꯃ ꯈꯟꯕꯅ ꯑꯃ꯫ ꯈꯪꯗꯦꯗꯥ ꯒꯌ꯭ꯥꯟ ꯇꯥꯗꯦ ꯍꯧꯖꯤꯛꯀꯥꯟ ꯃꯇꯝꯁꯤ꯫
ꯇꯥꯗꯦ ꯑꯩꯁꯨ ꯑꯩꯗꯤ ꯏꯁꯥꯒꯁꯦ ꯑꯩ ꯑꯣꯏꯅꯤꯡꯉꯛꯇ꯭ꯔꯕꯅꯤ꯫
ꯑꯗꯨ ꯃꯥꯗꯤ ꯑꯩꯁꯨ ꯑꯣꯏꯅꯤꯡꯗꯦ ꯑꯩꯒꯤ ꯃꯄꯣꯛꯁꯦ ꯄꯥꯝꯗꯦꯅ ꯑꯩꯊꯟꯅ ꯈꯟꯖꯔꯤꯅꯦ꯫
ꯄꯥꯝꯗꯦ ꯆꯥꯎꯔ ꯆꯥꯎꯔ ꯍꯦꯟꯅ ꯄꯥꯝꯃꯛꯇ꯭ꯔꯦ ꯀꯃꯥꯏꯅ ꯇꯧꯔꯤꯅꯣ ꯈꯪꯗꯦ ꯏꯕꯦꯃ ꯫
ꯅꯍꯥꯟꯋꯥꯏ ꯑꯗꯨꯗꯤ ꯑꯩ ꯃꯕꯣꯛꯁꯦ ꯌꯥꯝꯅ ꯂꯥꯏꯕꯛ ꯐꯕꯤ ꯌꯥꯝ ꯄꯥꯝꯖꯕ ꯏꯁꯥꯅ ꯏꯁꯥꯥꯁꯦ ꯌꯥꯝ ꯄꯥꯝꯃꯨꯖꯕꯅꯦꯕ ꯍꯧꯖꯤꯛꯅ ꯏꯁꯥꯅ ꯏꯁꯥꯁꯦ ꯄꯥꯝꯖꯔꯛꯇ꯭ꯔꯦꯕ꯫
ꯑ ꯏꯁꯥ ꯏꯁꯥꯁꯦ ꯄꯥꯝꯃꯧꯔꯝꯗ꯭ꯔꯥ ꯅꯨꯡꯁꯤꯅ ꯇꯧꯅꯤꯡ ꯍꯧꯖꯤꯛꯇꯤ ꯇꯧꯅꯤꯡꯉꯛꯇ꯭ꯔꯦ꯫ ꯈꯪꯗꯦ ꯒꯌ꯭ꯥꯟ ꯃꯦꯟ ꯇꯥꯗꯦ ꯃꯤ ꯈꯨꯗꯤꯡꯃꯛ ꯂꯣꯏ ꯇꯧꯕ꯭ꯔꯥ ꯈꯪꯗꯦ ꯁꯤ꯫
ꯈꯪꯗꯦ ꯑꯗꯨꯅ ꯍꯥꯏ ꯆꯥꯎ ꯆꯥꯎ ꯔꯦꯁꯄꯣꯟꯁꯤꯕꯤꯂꯤꯇꯤꯁꯨ ꯌꯥꯝꯈꯠꯂꯛꯄꯒꯤ ꯃꯊꯥꯁꯨ ꯅꯣꯡꯃ ꯅꯣꯡꯃꯒꯤ ꯁꯨꯝ ꯍꯦꯟꯒꯠꯂꯛꯑꯦ ꯍꯦꯟꯒꯠꯂꯛꯄꯒꯤ ꯃꯇꯨꯡ ꯏꯟꯅ ꯀꯣꯛꯁꯨ ꯁꯨꯝ ꯁꯥꯕ ꯍꯦꯟꯒꯠꯂꯛꯑꯦꯕ꯫ ꯑꯗꯒꯤ ꯏꯁꯥꯒꯤ ꯄꯂꯤꯐꯝ ꯑꯃꯁꯨ ꯍꯥꯏꯗꯤ ꯏꯁꯥꯒꯤ ꯊꯕꯛꯁꯤ ꯃꯇꯥꯡ ꯇꯥꯔꯦ ꯍꯥꯏꯕ ꯄꯩꯁꯥ ꯇꯥꯟꯐꯝ ꯍꯥꯏꯕꯗꯨꯁꯨ ꯂꯩꯇꯔꯤ꯫ ꯀꯣꯏ ꯄꯥꯏ ꯄꯥꯏꯔꯒꯅꯦꯕ ꯊꯕꯛ ꯊꯤꯕꯝ ꯊꯕꯛ ꯇꯧꯐꯝ ꯊꯤꯔꯤꯁꯦ꯫
ꯑꯗꯨꯗꯒꯤꯗꯤ ꯌꯨꯝꯗꯒꯤꯁꯨ ꯄ꯭ꯔꯦꯁꯔ ꯑꯃꯨꯛ ꯂꯥꯛꯄꯅꯤꯗꯣ ꯄꯩꯁꯥ ꯑꯗꯨ ꯆꯤꯜꯂꯦ ꯑꯗꯥ ꯆꯤꯜꯂꯦꯅ꯫ ꯆꯥꯎꯔꯕꯅꯤ ꯀꯧꯔꯕꯅꯤꯅ ꯆꯥꯎꯔꯕꯅꯤꯅ ꯌꯨꯝꯗꯒꯤ ꯑꯃꯨꯛ ꯄꯩꯁꯥ ꯌꯥꯝꯅ ꯍꯥꯏꯕꯗꯨꯁꯨ ꯅꯨꯡꯉꯥꯏꯇꯦ꯫ ꯇꯁꯦꯡꯅ ꯍꯥꯏꯔꯒꯗꯤ ꯑꯩꯈꯣꯏ ꯆꯍꯤ ꯃꯇꯥꯡꯁꯤꯗ ꯏꯃꯥ ꯍꯣꯏꯒꯤ ꯌꯨꯝꯒꯤ ꯃꯇꯦꯡ ꯄꯥꯡꯕ ꯌꯥꯔꯕ ꯆꯍꯤꯅꯦꯕ꯫
ꯃꯥꯅꯦ
ꯃꯣꯏꯗꯒꯤ ꯃꯇꯦꯡ ꯂꯧꯔꯤꯅꯦꯕ ꯍꯧꯖꯤꯛꯁꯦ ꯑꯗꯨꯅ ꯈꯜꯂꯦ ꯋꯥꯈꯜꯁ ꯌꯥꯝ ꯈꯟꯕꯀꯣ ꯈꯜꯂꯒꯁꯨ ꯊꯥꯕꯛ ꯑꯣꯏꯅ ꯑꯣꯟꯊꯣꯛꯄꯗꯤ ꯉꯝꯗꯦꯕ꯫ ꯀꯒꯤꯅꯣ ꯍꯥꯏꯀꯥꯟ ꯄꯩꯁꯥꯖꯦ ꯊꯣꯛꯇꯝꯅꯤꯅ ꯑꯗꯒꯤ ꯁꯅꯥꯒꯤ ꯃꯃꯜ ꯃꯔꯣꯜ ꯑꯃ ꯈ꯭ꯋꯥꯡ ꯑꯃ
ꯎꯝ ꯋꯥꯡꯈꯠꯂꯦ ꯇꯧꯔꯤꯁꯦ
ꯅꯍꯥꯟꯋꯥꯏ ꯑꯩꯈꯣꯏꯅꯒ ꯑꯉꯥꯡ ꯑꯣꯢꯔꯤꯀꯥꯟꯗ ꯁꯥꯒꯤꯕ ꯈꯨꯗꯣꯞ ꯏꯃꯥꯅꯒ ꯁꯥꯕꯤꯒꯤꯕꯗꯨꯗꯤ ꯍꯥꯏꯗꯤ ꯃꯇꯝꯗꯨꯗ ꯂꯤꯁꯤꯡ ꯀꯨꯟꯒ ꯍꯥꯏꯁꯦ ꯌꯥꯝꯅ ꯇꯥꯡꯉꯝꯕ ꯁꯟꯁꯤꯗ ꯂꯤꯁꯤꯡ ꯀꯨꯟꯖꯦ ꯌꯥꯝ ꯇꯥꯡꯉꯤꯅꯦꯕ
ꯇꯥꯡꯉꯕꯅꯦ ꯇꯥꯡ
ꯍꯧꯖꯤꯛꯁꯤꯅ ꯄꯔꯥ ꯍꯥꯏꯗꯤ ꯁꯅꯥꯒꯤ ꯃꯃꯜ ꯌꯥꯝ ꯊꯤꯅ ꯋꯥꯡꯈꯠꯂꯦꯕ ꯑꯗꯨꯅ ꯁꯅꯥ ꯁꯟ ꯑꯅꯤ ꯁꯥꯒꯦ ꯍꯥꯏꯔꯗꯤ ꯂꯨꯄꯥ ꯂꯥ ꯑꯃꯒꯤ ꯃꯌꯥ ꯌꯧꯗꯣꯔꯦꯕ ꯍꯧꯖꯤꯛꯁꯤꯅ ꯑꯃꯨꯛ
ꯌꯧꯗꯦ
ꯑꯁ ꯈꯪꯗꯦ ꯁꯅꯥꯕꯨ ꯁꯥꯕ ꯉꯝꯈꯤꯗ꯭ꯔꯥ ꯈꯪꯗꯦ
ꯈꯪꯗꯦ ꯢꯕꯦꯝꯃꯥ ꯉꯝꯗꯧ ꯃꯥꯟꯗ꯭ꯔꯦ
ꯁꯅꯥꯒꯤ ꯚꯦꯂꯨꯖꯦ ꯈꯪꯉꯝꯗꯦ ꯍꯧꯖꯤꯛ ꯆꯥꯎꯔꯀꯥꯟꯗꯗꯤ ꯑꯁ ꯏꯃꯥꯅ ꯅꯍꯥꯟꯋꯥꯏ ꯁꯅꯥꯗ ꯈꯤꯇꯪ ꯇꯧꯕꯒ ꯄꯩꯁꯥ ꯈꯇꯪ ꯂꯩꯕꯒ ꯁꯅꯥ ꯁꯥꯖꯦ ꯁꯅꯥ ꯁꯥꯖꯦꯅ ꯍꯥꯏꯕꯅꯦꯕ ꯑꯩꯈꯣꯏ ꯃꯥꯖꯦ ꯃꯇꯝꯗꯨꯗ ꯁꯅꯥꯒꯤ ꯚꯦꯂꯨꯁꯦ ꯁꯅꯥꯕꯨ ꯀꯩ ꯕꯤꯠꯇ ꯁꯤꯔꯁꯨ ꯌꯥꯕ ꯁꯤꯗ꯭ꯔꯁꯨ ꯌꯥ ꯕ ꯀꯥꯏꯅ ꯈꯜꯂꯦ ꯍꯧꯖꯤꯛꯁꯤꯅ ꯆꯥꯎꯔꯛꯄꯩꯔꯥ ꯈꯪꯗꯦ ꯁꯅꯥꯟꯒꯤ ꯚꯦꯂꯨꯁꯦ ꯃꯥꯒꯤ ꯃꯃꯜ ꯍꯥꯏꯕꯗꯤ ꯍꯦꯟꯅ ꯍꯦꯟꯅ ꯈꯪꯉꯛꯄꯗꯣꯗꯤ ꯑꯅꯥ ꯑꯌꯦꯛ ꯑꯝꯇ ꯌꯥꯎꯔꯁꯨ ꯁꯅꯥ ꯊꯝꯃꯗꯤ ꯄꯨꯒꯦ ꯐꯪꯉꯦ ꯑꯗꯒꯤ ꯊꯕꯛ ꯑꯝꯇ ꯄꯩꯁꯥ ꯄꯨꯒꯦ ꯍꯥꯏꯕ ꯁꯨꯐꯪ ꯐꯪꯗꯦꯕ ꯍꯧꯖꯤꯛ ꯀꯥꯟꯖꯦ
ꯁꯅꯥꯖꯦ ꯊꯝꯗ꯭ꯔꯗꯤ ꯑꯗꯨꯅ ꯒ꯭ꯌꯥꯟ ꯇꯥꯗꯦ ꯁꯅꯥ ꯍꯥꯏꯕ ꯁꯅꯥꯖꯦ ꯀꯣꯡ ꯉꯥꯎꯔꯦ ꯁꯅꯥꯏ ꯃꯃꯜꯖꯦ ꯀꯌꯥꯝ ꯋꯥꯡꯉꯤꯅꯣ ꯌꯦꯡꯉꯨꯅꯦ ꯃꯥꯏ ꯇꯥꯗ꯭ꯔꯣ
ꯇꯥꯏꯌꯦ ꯇꯥꯏ
ꯐꯔꯦ ꯐꯔꯦ ꯅꯪꯖꯨ ꯁꯤ ꯂꯩꯇ꯭ꯔꯕꯅꯤꯅ ꯑꯩꯁꯨ ꯏꯃꯥꯟꯅꯕꯤꯗ ꯋꯥꯛꯀꯤꯡ ꯊꯣꯛꯅꯕ ꯇꯧꯔꯒꯦ ꯍꯥꯏꯗꯤ ꯃꯝꯖꯜꯂꯛꯑꯅꯤ ꯉꯥꯍꯥꯛ ꯂꯩꯔꯗꯤ
ꯊꯣꯛꯎꯔꯣ ꯊꯣꯛꯎꯔꯣ
ꯍꯣꯏ ꯚꯥꯏ ꯑꯗꯨꯗꯤ